ꯑꯩꯒꯤ ꯆꯥꯠ ꯑꯣꯐ ꯐꯥꯏꯞ ꯑꯣꯏꯈ꯭ꯔꯦ ꯇꯥꯕ꯭ꯔꯣ ꯑꯩꯒꯤ ꯊ꯭ꯔꯤ ꯑꯥꯎꯠ ꯑꯣꯐ ꯐꯥꯏꯞ ꯑꯣꯏꯈ꯭ꯔꯦꯕ
ꯑꯩꯗꯤ ꯇꯨ ꯈꯛꯇꯅꯤꯅꯦ ꯀꯔꯤꯒꯤꯔ
ꯇꯨ ꯑꯥꯎꯠ ꯑꯣꯐ ꯐꯥꯏꯞ
ꯑ ꯅꯪ ꯀꯣꯜ ꯇꯧꯕꯒꯤꯔ
ꯅꯠꯇꯦ ꯅꯪ ꯑꯗꯨ ꯅꯪꯒꯤ ꯉꯁꯥꯏꯗꯨ ꯋꯥꯟ ꯑ ꯇꯧꯗꯦ ꯑꯩ ꯉꯁꯥꯏ ꯍꯥꯏꯗ꯭ꯔꯣ
ꯅꯠꯇꯦ ꯅꯠ ꯇꯦ ꯍꯥꯏꯕꯗꯤ ꯑ ꯑꯁ ꯕꯦꯛꯁꯨ ꯇꯧꯕ ꯌꯥꯗꯦꯅꯦ ꯁꯤ
ꯑꯩ ꯑꯩ ꯍꯥꯏꯔꯣ ꯉꯁꯥꯏ ꯅꯪ ꯇꯨꯏꯁꯟ ꯂꯧꯔꯤꯉꯩꯗ ꯑꯩ ꯀꯣꯜ ꯇꯧꯔꯛꯇ꯭ꯔꯣ
ꯍꯣꯏ ꯍꯣꯏ ꯑꯗꯨ ꯑꯃꯗꯤ ꯂꯩꯌꯦꯕꯀꯣ
ꯑ
ꯅꯠꯇꯦ ꯀꯔꯤꯔ ꯑꯩꯁꯦ ꯅꯪꯅ ꯀꯣꯜ ꯇꯧꯕꯒꯤ ꯅꯪꯉꯣꯟꯗ ꯈꯛ ꯊꯣꯛꯄꯒꯤꯔ
ꯅꯠꯇꯦ ꯅꯪꯒꯤꯗꯨ ꯉꯁꯥꯏꯗꯨ ꯑꯃꯗꯨ ꯑ ꯅꯪꯒꯤ ꯉꯁꯥꯏ ꯆꯪꯕꯗ ꯋꯥꯟ ꯋꯥꯟ ꯑꯥꯎꯠ ꯑꯣꯐ ꯐꯥꯏꯞ ꯑꯗꯨꯝ ꯊꯣꯛꯄ꯭ꯔ ꯅꯪꯒꯤꯁꯨ
ꯑꯥ ꯑꯗꯨ ꯊꯣꯛꯑꯦ ꯑꯗꯨꯒ ꯑꯃ ꯆꯦꯗ ꯀꯣꯜ ꯑꯃꯨꯛꯀ ꯇ꯭ꯔꯥꯏ ꯇꯧꯋꯦꯕꯀꯣ ꯃꯥ ꯄꯤꯛ ꯇꯧꯗ꯭ꯔꯦ ꯑꯗꯨꯒꯤ ꯑꯅꯤ ꯑꯅꯤꯗꯤ ꯂꯣꯏꯈ꯭ꯔꯦꯕ ꯑꯗꯣ ꯑꯩꯈꯣꯏ ꯍꯧꯖꯤꯛꯇꯤ ꯑꯅꯤꯃꯨꯛꯀ ꯀꯣꯜ ꯇꯧꯈ꯭ꯔꯦꯅ ꯀꯣꯜ ꯇꯧꯈ꯭ꯔꯕꯗꯣ ꯊꯣꯛꯇꯦꯕ ꯑꯩꯒꯤꯗꯤ ꯑꯩꯉꯣꯟꯗꯒꯤꯗꯤ
ꯑꯗꯨ ꯑꯩꯅ ꯅꯪꯉꯣꯟꯗ ꯇꯧꯔꯛꯄ ꯗ ꯋꯥꯟ ꯕꯥꯏ ꯐꯥꯏꯞ ꯆꯠꯈ꯭ꯔꯦ ꯑꯗꯨꯒ ꯑꯃꯆꯤꯕꯨꯝ ꯅꯪ ꯑꯃꯨꯛ ꯀꯣꯜ ꯇꯧꯔꯒ ꯄꯥꯏꯈꯠꯄꯒꯤ ꯇꯨ ꯕꯥꯏ ꯐꯥꯏꯞ ꯂꯩ ꯈ꯭ꯔꯕꯅꯦꯕ ꯑꯩꯈꯣꯏ ꯑꯅꯤ ꯋꯥꯔꯤ ꯁꯥꯗ꯭ꯔꯤꯉꯩꯗ꯫ ꯎꯝ
ꯍꯧꯖꯤꯛ ꯐꯣꯔ ꯑꯣꯏꯒꯗꯕꯗꯨ ꯑꯅꯤꯈꯛ ꯉꯥꯏꯔꯦꯕ ꯑꯗꯨꯝ
ꯑꯣ ꯑꯗꯨꯗꯤ ꯑꯩ ꯑ ꯑꯁꯤ ꯂꯣꯏꯔꯒ ꯅꯪꯅ ꯑꯩꯉꯣꯟꯗ ꯀꯣꯜ ꯇꯧꯔꯛꯑꯣ꯫
ꯎꯝ ꯇ꯭ꯔꯦ ꯇꯧꯁꯤꯀꯣ꯫
ꯁꯤꯀꯣ ꯑꯗꯨꯗꯤ ꯍꯣꯏ ꯀꯣꯜ ꯀꯣꯜ ꯇꯧꯕꯁꯦ ꯑꯩꯅ ꯑꯗꯨꯝ ꯃꯁꯥ ꯃꯁꯥꯅ ꯀꯣꯜ ꯇꯧꯒꯗꯕ ꯃꯥꯜꯂꯦ ꯔꯤꯁꯤꯞꯄꯤ ꯇꯧꯔꯕ ꯌꯥꯔꯒ꯫
ꯎꯝ
ꯐꯩ ꯐꯩꯌꯦ ꯈꯣꯏꯁꯦ ꯍꯥꯟꯅ ꯌꯥꯎꯕꯅꯤꯅ꯫ ꯀꯣꯛꯁꯨ ꯆꯤꯛꯑꯦ ꯋꯥꯔꯤ ꯁꯥꯅꯤꯉꯥꯏꯁꯨ
ꯑ ꯑꯗꯣ ꯅꯪꯒꯤ ꯑ ꯑꯁꯤ ꯎꯝ ꯑꯪ ꯀꯔꯤꯔꯥ ꯃꯦꯁꯦꯖ ꯂꯥꯛꯑꯦꯅ꯫ ꯀꯣꯜ ꯇꯧꯕ ꯂꯣꯏꯔꯒ ꯆꯪꯕꯗ꯫ ꯇꯥꯛꯁ ꯈꯤ ꯅꯠꯇꯦ ꯃꯦꯁꯦꯖ ꯃꯦꯁꯦꯖ ꯑꯣꯏꯅ ꯅꯠꯇꯕ ꯑꯗꯨ ꯑꯦꯞ꯫ ꯀꯝꯄ꯭ꯂꯤꯠ ꯇꯥꯛꯁꯇ ꯆꯪꯕꯗꯀꯣ
ꯎꯝ
ꯃꯣꯏ ꯃꯩꯇꯩ ꯃꯌꯦꯛ ꯏꯔꯒ ꯅꯝꯕꯔ ꯈꯔ ꯂꯩꯕꯗꯣ꯫
ꯑꯥ
ꯅꯝꯕꯔ ꯏꯔꯛꯄ꯭ꯔꯥ ꯍꯥꯏꯕ
ꯍꯣꯏ ꯅꯪꯒꯤ ꯅꯝꯕꯔ ꯏꯔꯛꯑꯦ ꯑꯗꯨꯒ ꯑꯩ ꯉꯁꯥꯏ ꯏꯅꯥꯎꯅꯨꯄꯤ ꯑꯃ ꯀꯣꯜ ꯇꯧꯕꯩ꯫
ꯐꯣꯟ ꯅꯝꯕꯔ ꯅꯠꯇꯕ
ꯖꯦꯔꯣ ꯖꯦꯔꯣ ꯍꯥꯏꯅ
ꯑꯥ ꯖꯦꯔꯣ ꯍꯥꯅ ꯍꯥꯟꯅ ꯑꯩꯈꯣꯏ ꯀꯣꯜ ꯇꯧꯗꯕꯒꯤ ꯖꯦꯔꯣ ꯊꯣꯛꯏꯅ꯫ ꯍꯧꯖꯤꯛꯀꯤꯗꯤ ꯅꯝꯕꯔ ꯀ꯭ꯌꯥ ꯀ꯭ꯌꯥ ꯊꯣꯛꯄ꯭ꯔꯥ ꯍꯥꯏꯕ꯫
ꯑꯩ ꯈꯪꯗꯦ ꯖꯦꯔꯣ ꯈꯛꯇꯥ ꯎꯑꯦ ꯑꯩꯒꯤꯗꯤ꯫
ꯀ꯭ꯔꯤꯔꯥ ꯑꯩꯈꯣꯏꯅ ꯀꯣꯜ ꯀꯠ ꯇꯧꯒꯗꯕ꯭ꯔꯥ
ꯑꯥ ꯍꯧꯖꯤꯛ ꯑꯩꯈꯣꯏ ꯀꯣꯜꯀꯠ ꯇꯧꯁꯤꯀꯣ꯫ ꯑꯥꯏꯁ ꯍꯥꯏꯔꯒ ꯃꯣꯏ ꯔꯦꯀꯣꯔꯠ ꯇꯧꯕ ꯑꯦꯞ ꯃꯣꯏ ꯔꯤꯀꯣꯔꯠ ꯇꯧꯕ ꯑꯦꯞꯇ ꯑꯩꯈꯣꯏꯅ ꯑꯗꯨꯝ ꯇꯧꯔꯣꯀꯣ꯫
ꯅꯠꯇꯦ ꯑꯣ ꯃꯣꯏꯅ ꯍꯥꯢꯕꯗꯨ ꯀꯣꯜ ꯇꯧꯒꯗꯕ ꯃꯇꯝꯗ ꯔꯤꯀꯣꯔꯠ ꯍꯥꯏꯅ ꯄ꯭ꯔꯦꯁ ꯇꯧꯒꯗꯝꯅꯤ ꯍꯥꯏꯕ ꯅꯠꯇ꯭ꯔꯣ?
ꯀꯗꯥꯏꯗꯥ ꯔꯤꯀꯣꯠ ꯂꯩꯕ꯫
ꯑꯗꯨ ꯔꯤꯀꯣꯔꯠꯁꯨ ꯂꯩꯇꯦꯀꯣ
ꯂꯩꯇꯦ
ꯉꯁꯥꯏ ꯑꯈꯣꯏ ꯆꯪꯗ꯭ꯔꯤꯉꯩꯗ ꯅꯣꯇꯤꯁ ꯂꯥꯛꯄꯗꯨ
ꯈꯪꯗꯦ
ꯆꯪꯗ꯭ꯔꯤꯉꯩꯗ ꯑꯥ ꯑꯦꯕꯗꯃꯟ ꯍꯦꯛ ꯆꯪꯗ꯭ꯔꯤꯉꯩꯗ ꯑꯥ ꯃꯦꯁꯦꯁ ꯌꯥꯝ ꯂꯥꯛꯄꯗꯨ ꯈꯪꯕ꯭ꯔꯥ? ꯀꯣꯟꯇꯤꯅ꯭ꯌꯨ ꯀꯣꯟꯇꯤꯅ꯭ꯌꯨ ꯇꯦꯞ ꯇꯧꯅꯤꯡꯉꯥꯏ
ꯈꯪꯗꯦ
ꯑꯁ ꯕꯦꯃꯥ ꯅꯪꯒꯤꯁꯦ ꯈꯪꯗꯦꯗ
ꯐꯨꯂꯦ ꯐꯨꯁꯂꯦ ꯍꯦꯡꯁꯦ ꯑꯁꯤ ꯑꯁꯤꯁꯦ ꯃꯤꯅꯤꯠ ꯇꯔꯥ ꯌꯧꯔꯗꯤ ꯑꯈꯣꯏ ꯀꯠ ꯇꯧꯁꯦ
ꯑ ꯥꯃꯤꯅꯤꯠ ꯇꯔꯥ ꯊꯥꯔꯇꯤ ꯃꯤꯅꯤꯠ ꯊꯥꯔꯇꯤ ꯁꯦꯀꯦꯟꯒꯨꯝꯕꯗ ꯀꯛꯂꯁꯦ ꯑꯈꯣꯏꯅꯤ ꯌꯦꯡꯅꯔꯒ
ꯎꯝ ꯀꯠ ꯇꯧꯔꯒ ꯅꯝꯕꯔꯗꯨ ꯆꯦꯛ ꯇꯧꯑꯣ ꯑꯗꯨꯒ ꯍꯥꯟꯅ ꯏꯟꯐꯣꯔꯝ ꯇꯧ
ꯑꯣ ꯑꯗꯨ ꯑꯩꯒꯤ ꯇꯥꯛꯁꯇꯗꯤꯀꯣ ꯊ꯭ꯔꯤ ꯕꯥꯏ ꯐꯥꯏꯚ ꯊꯣꯛꯑꯦꯕ ꯍꯧꯖꯤꯛ ꯇꯧꯔꯗꯤ ꯐꯣꯔ ꯕꯥꯏ ꯐꯥꯏꯚ ꯊꯣꯛꯀꯗꯕ ꯃꯥꯜꯂꯤ
ꯒ꯭ꯌꯥꯟ ꯃꯟ ꯇꯥꯗꯦ ꯀꯩꯔꯥ
ꯂꯥꯎꯠ ꯏꯁ꯭ꯄꯤꯀꯔ ꯍꯥꯞꯄ꯭ꯔꯥ ꯍꯥꯏꯅꯤꯡꯉꯥꯏꯁꯨ ꯂꯩꯇꯦ
ꯀꯔꯤꯁꯨ ꯂꯩꯇꯦ ꯔꯦꯗ ꯗꯣꯠ ꯈꯛ ꯅꯨꯄꯤ ꯑꯃꯒ ꯔꯦꯗ ꯗꯣꯠ
ꯈꯪꯗꯦ ꯈꯪꯗꯦ ꯑꯩꯗꯤ ꯃꯩꯇꯩꯂꯣꯟꯁꯨ ꯄꯥꯊꯣꯛꯇꯦ ꯏꯕꯁꯨ ꯈꯔ ꯍꯩꯇꯦ
ꯇꯥꯕꯒ ꯉꯥꯡꯕ ꯃꯤꯗꯤ ꯄꯩꯁꯥ ꯌꯥꯝ ꯇꯥꯜꯂꯦ ꯍꯥꯏꯕꯗꯒꯤ
ꯑꯦ ꯑꯩꯒꯤ ꯑꯩꯒꯤ ꯃꯈꯣꯜ ꯏꯊꯟꯇ ꯑꯗꯨꯝ ꯇꯥꯢꯑꯕ ꯑꯈꯣꯏꯅꯤꯁꯨ ꯄꯩꯁꯥ ꯐꯪꯂꯗꯤ ꯐꯅꯤ ꯑꯗꯨ ꯑꯁꯤ ꯍꯥꯟꯅ ꯍꯧꯕꯗꯀꯣ ꯍꯧꯖꯤꯛ ꯐꯥꯏꯚ ꯇꯥꯛꯁ ꯄꯤꯌꯦꯗꯅ ꯐꯥꯏꯚ ꯇꯥꯛꯁ ꯄꯤꯌꯦꯗꯅ ꯍꯧꯖꯤꯛ
ꯑꯥ
ꯇꯣꯇꯦꯜ ꯇꯣꯇꯦꯜꯁꯦ ꯊꯥꯔꯇꯤ ꯑꯣꯏꯒꯗꯝꯅꯤ ꯍꯥꯏꯌꯦ ꯑꯗꯨ ꯑꯈꯣꯏꯅꯤꯗꯤ ꯊꯦꯡꯅ ꯌꯥꯎꯔꯛꯈ꯭ꯔꯕꯅꯤꯅ ꯊꯥꯔꯇꯤꯁꯦ ꯌꯎꯗꯧ ꯃꯥꯟꯗꯦꯕ
ꯑꯥ ꯒ꯭ꯔꯨꯞ ꯄ꯭ꯔꯣꯐꯥꯏꯜ ꯒ꯭ꯔꯨꯞ ꯄ꯭ꯔꯣꯐꯥꯏꯜꯗ ꯋꯥꯟ ꯊꯥꯎꯖꯟ ꯑꯩꯠ ꯍꯟꯗ꯭ꯔꯦꯗ ꯏꯔꯝꯕꯗꯣ ꯑꯗꯨ ꯑꯣꯏꯔꯝꯅꯤ
ꯎꯝ
ꯎꯕ꯭ꯔꯥ ꯃꯦꯛꯁꯤꯃꯝ ꯑꯩꯅ
ꯑꯥ ꯋꯥꯟ ꯊꯥꯎꯖꯟ ꯑꯩꯠ ꯍꯟꯗ꯭ꯔꯦꯠ ꯈꯛꯇꯪꯔ
ꯎꯝ
ꯊ꯭ꯥꯔꯇꯤ ꯏꯟꯇꯨ ꯍꯣꯏ ꯊ꯭ꯥꯔꯇꯤ ꯏꯟꯇꯨ ꯑꯩꯠꯇꯤ ꯍꯥꯏꯔꯁꯦꯕꯀꯣ ꯎꯝ ꯑꯥ
ꯇꯨ ꯊꯥꯎꯖꯟ ꯁꯤꯛꯁ ꯍꯟꯗ꯭ꯔꯦꯠ ꯀꯨꯝꯕ ꯑꯣꯏꯔꯝꯅꯤ
ꯎꯝ ꯊ꯭ꯔꯤ ꯑꯩꯠ ꯁꯤꯛꯁꯇꯤꯟ ꯀꯣ ꯅꯠꯇꯦ
ꯑꯦꯠꯇꯦ ꯊ꯭ꯔꯤ ꯑꯩꯠ ꯇ꯭ꯋꯦꯟꯇꯤ ꯐꯣꯔ
ꯑꯣ ꯇꯨ ꯊꯥꯎꯖꯟ ꯐꯣꯔ ꯍꯟꯗ꯭ꯔꯦꯠ ꯑꯣꯏꯒꯗꯝꯅꯦꯕ ꯇꯣꯇꯦꯜꯁꯦ ꯑꯗꯨ ꯑꯩꯈꯣꯏ ꯑꯅꯤꯁꯦ ꯊꯦꯡꯅ ꯆꯪꯕꯅꯤꯅ ꯇꯥꯛꯁꯦ ꯊ꯭ꯥꯔꯇꯤ ꯐꯪꯗꯧ ꯃꯥꯟꯗꯦ
ꯍꯥꯍꯥ
ꯑꯩꯅ ꯀꯣꯛ ꯆꯤꯛꯄꯒꯤ ꯀꯣꯛ ꯆꯤꯛꯄꯒꯤ ꯍꯤꯗꯥꯛ ꯄꯤꯕꯅꯦꯕ ꯑꯗꯨ ꯆꯥꯔꯒ ꯍꯦꯟꯅ ꯀꯣꯛ ꯆꯤꯛꯄꯒꯤ ꯇꯥꯞ ꯇꯧꯔꯦ
ꯑꯦꯟꯇꯤ ꯒꯦꯁꯇ꯭ꯔꯤꯛꯀꯤ ꯑꯣꯏꯔꯝꯅꯤ ꯈꯪꯂꯦ
ꯈꯪꯂꯦ ꯃꯣꯏ ꯂꯣꯛꯇꯔꯅꯗꯨ ꯅꯪ ꯆꯥꯛ ꯆꯥꯡꯅꯥꯏꯅ ꯆꯥꯕ꯭ꯔꯥ ꯍꯥꯏꯌꯦ ꯑꯗꯨꯒꯤ ꯍꯣꯏ ꯆꯥꯡ ꯅꯥꯏꯅꯗꯤ ꯆꯥꯏꯌꯦ ꯍꯥꯏꯔꯕꯅꯦ
ꯆꯥꯡ ꯅꯥꯏꯅ ꯍꯥꯏꯕꯗꯤ
ꯃꯇꯝ ꯆꯥꯅ ꯆꯥꯅ ꯆꯥꯛꯄ꯭ꯔꯥ ꯍꯥꯏꯕ
ꯎꯝ
ꯃꯇꯝ ꯆꯥꯅꯗꯤ ꯆꯥ ꯑꯦ ꯍꯥꯏꯕꯥ
ꯑꯟꯆꯥꯍ ꯃꯇꯝ ꯆꯥꯃꯟꯕꯒꯤꯔ
ꯈꯪꯗꯦ
ꯑꯦ ꯑꯩ ꯍꯧꯖꯤꯛꯀꯥꯟꯗꯤ ꯃꯇꯝ ꯆꯥꯅ ꯆꯥ ꯆꯥꯗꯕ ꯀꯨꯏꯔꯦ
ꯑꯗꯨꯗꯤ ꯍꯛꯆꯥꯡ ꯈꯔ ꯐꯥꯔꯛꯄ꯭ꯔꯣ
ꯎꯝ ꯑꯩ ꯄꯨꯡ ꯀꯌꯥꯗ ꯇꯨꯝꯕ꯭ꯔꯥ ꯈꯪꯕ꯭ꯔꯥ ꯑꯍꯨꯝ ꯃꯔꯤ ꯃꯉꯥ ꯇꯔꯨꯛ ꯍꯧꯒꯠꯄꯗꯣ ꯕꯔꯥ ꯎꯝ ꯄ꯭ꯔꯣ ꯎꯝ ꯄꯔꯥ ꯕ‌ꯣꯔ‌ꯣ ꯎꯃꯥ ꯄꯨꯡ ꯄꯔꯣ ꯄꯨꯡ ꯑꯃꯥꯒꯨꯝꯕꯗ ꯍꯧꯒꯠꯂꯦ ꯀꯔ ꯆꯥꯛ ꯊꯣꯡꯉꯦ
ꯎꯝ
ꯑꯃꯥ ꯃꯈꯥꯏꯒꯨꯝꯕꯗ ꯆꯥꯛ ꯆꯥꯌꯦ ꯇꯔꯦꯠ ꯀ꯭ꯂꯥꯁ ꯆꯠꯂꯦ
ꯅꯪꯗꯤ ꯅꯨꯡꯗꯥꯡꯗ ꯂꯥꯔꯤꯛ ꯄꯥꯕꯅꯤꯅ ꯊꯦꯡꯅ ꯇꯨꯝꯕ ꯑꯣꯏꯔꯝꯅꯤ
ꯇꯥꯗꯦ
ꯑꯩꯗꯤ ꯍꯧꯖꯤꯛꯀꯥꯟ ꯂꯥꯔꯤꯛ ꯄꯥꯗꯕꯁꯦ ꯈ꯭ꯋꯥꯡ ꯅꯥꯕꯒ
ꯅꯪꯒꯤ ꯈꯣꯋꯥꯡꯗꯤ ꯀꯃꯥꯏ ꯇꯧꯈ꯭ꯔꯦ
ꯌꯥꯗꯤ ꯅꯥꯏ ꯑꯗꯨꯝ ꯌꯥꯗꯦ ꯍꯧꯖꯤꯛ ꯀꯥꯟꯁꯦ ꯅꯨꯡꯁꯤꯠ ꯂꯩꯕꯒꯤꯔꯈꯪ ꯗꯨꯝ ꯅꯥꯌꯦꯕ
ꯀꯨꯕꯦꯔꯥ ꯌꯦꯡꯕ ꯆꯜꯂꯣ ꯀꯨꯕ‌ꯦꯔꯥ
ꯑꯌꯨꯁꯇꯅꯦ ꯑꯩꯅ ꯆꯦꯛꯀꯞ ꯆꯠꯂꯤꯁꯦ ꯀꯣꯕꯦꯔꯥꯒ ꯆꯞ ꯃꯥꯟꯅꯔꯕꯅꯦ
ꯊꯥꯕ ꯑꯣꯏꯔꯣ
ꯍꯣ
ꯁ‌ꯦ ꯍꯣꯏ
ꯉꯥꯏꯈꯣ ꯉꯥꯏꯈꯣ ꯑꯩ ꯀꯣꯝꯄ꯭ꯂꯤꯃꯦ ꯑꯃꯥ ꯄꯤꯒꯦ ꯅꯍꯥꯟ ꯑꯃꯥ ꯆꯤ ꯎꯕꯗꯨ ꯈꯔ ꯐꯖꯔꯝꯃꯦ ꯃꯥꯏꯁꯨ ꯌꯥꯝ ꯁꯦꯡꯔꯝꯃꯦ ꯅꯪ ꯐꯖꯅ ꯅꯨꯡꯁꯤꯕꯗꯤ ꯃꯥꯜꯂꯦ
ꯎꯝ ꯑꯣꯏꯔꯝꯅꯤ ꯈꯔ ꯋꯥꯡꯁꯨ ꯋꯥꯡꯈꯠꯈ꯭ꯔꯕꯅꯤꯀꯣ ꯑ ꯍꯥꯏꯕꯗꯤ ꯂꯥꯏꯛ ꯎꯝ ꯃꯁꯜ ꯑꯩꯈꯣꯏ ꯁ꯭ꯀꯤꯟ ꯈꯔ ꯒꯦꯟ ꯇꯧꯔꯗꯤ ꯈꯔ ꯋꯥꯡꯈꯠꯄ ꯈꯪꯉꯤꯅ
ꯍꯣꯏ ꯍꯣꯏ ꯍꯣꯏ ꯍꯣꯏ ꯅꯍꯥꯟꯗꯨ ꯃꯥꯅ ꯏꯅꯔꯖꯤꯂꯦꯁ ꯑꯣꯏꯅ ꯎꯕꯒꯤꯅꯦ
ꯍꯧꯖꯤꯛꯀꯥꯟꯗꯤ ꯃꯥꯗꯨ ꯈꯔ ꯁ꯭ꯃꯥꯔꯠ ꯑꯣꯏꯕꯒꯤ ꯁꯛꯇꯨ ꯃꯥꯜꯂꯛꯈ꯭ꯔꯦꯕ
ꯅꯨꯡꯁꯤꯕ ꯂꯩꯕꯒꯤ ꯅꯨꯡꯉꯥꯏꯈ꯭ꯔꯕ
ꯅꯪꯗꯤ ꯀꯃꯥꯏ ꯇꯧꯒꯦ ꯅꯁꯥ ꯏꯀꯪ ꯀꯪꯉꯒ ꯂꯩꯔꯤꯕ꯭ꯔꯣ ꯃꯥꯗꯤ ꯅꯪꯕꯨ ꯌꯥꯝ ꯅꯨꯡꯁꯤꯗꯕ ꯃꯥꯟ ꯈꯔꯗꯤ ꯅꯨꯡꯁꯤꯔꯒ
ꯅꯪꯒꯤ ꯃꯔꯨꯞ ꯅꯨꯄꯤꯅ ꯆꯥꯛ ꯆꯥꯗꯕꯒꯤ
ꯀꯩꯒꯤꯔꯥ ꯏꯟꯁꯥꯡ ꯍꯥꯎꯇꯕꯒꯤꯔꯥ
ꯑꯁ ꯍꯦꯟꯁꯥꯡ ꯍꯥꯥꯎꯇꯕꯁꯨꯨ ꯃꯔꯣꯜ ꯑꯃ ꯃꯇꯝ ꯆꯥꯗꯕꯗꯨ
ꯅꯪ ꯆꯥꯗꯕꯗꯨ ꯅꯪꯒꯤ ꯅꯃꯥꯗꯤ ꯅꯨꯡꯉꯥꯏꯔꯤꯕ꯭ꯔꯣ
ꯎꯝ ꯇꯨꯝ ꯌꯥꯏꯌꯦ ꯌꯥꯔꯒ ꯂꯩꯌꯦ
ꯏꯗꯨꯝ ꯌꯥꯏ ꯍꯥꯏꯔꯤꯁꯤꯅꯦ ꯋꯥꯔꯤꯁꯦ
ꯌꯥꯏꯌꯦ ꯍꯥꯏꯌꯦ ꯌꯥꯏꯌꯦ ꯍꯥꯏꯔꯤ ꯌꯥꯔꯝꯅꯤ ꯅꯨꯡꯉꯥꯏꯔꯝꯅꯤ
ꯑꯩꯗꯤ ꯍꯧꯖꯤꯛꯀꯥꯟ ꯑꯩꯒꯤ ꯃꯥꯏꯁꯨ ꯌꯥꯗ꯭ꯔꯤꯌꯦ ꯄꯤꯝꯄꯜꯁꯅ ꯑꯦꯛꯅꯤ ꯑꯗꯨꯝ ꯊꯝꯔꯒ
ꯑꯣ
ꯃꯤꯅꯤꯠ ꯇꯔꯥ ꯌꯥꯎꯒꯗꯣꯔꯦ ꯑꯗꯨ ꯊꯥꯔꯇꯤ ꯁꯦꯀꯦꯟꯁ ꯉꯥꯏꯔꯁꯦ ꯑꯗꯨꯒ ꯎꯝ ꯑꯈꯣꯏꯅꯤꯅ ꯊꯝꯃꯁꯦꯀꯣ
ꯍꯣꯏ ꯈꯔ ꯇꯞꯅ ꯀꯣꯜ ꯇꯧꯕꯤꯒꯦ ꯉꯥꯏꯉꯨꯀꯣ
ꯑ ꯉꯏꯒꯦ ꯅꯥ ꯍꯥꯏꯕꯗꯤ ꯃꯤꯅꯤꯠ ꯃꯤꯅꯤꯠ ꯀꯌꯥ ꯆꯥꯔꯒ
ꯃꯤꯅꯤꯠ ꯑꯃꯥꯒꯨꯝꯕ ꯑꯩ ꯋꯥꯆꯦꯞꯇ ꯅꯪꯕꯨ ꯇꯦꯀ꯭ꯁ ꯊꯥꯔꯝ
ꯍꯣ ꯍꯣꯏ ꯑꯗꯨ ꯆꯨꯝꯃꯦ ꯃꯣꯏꯗꯨ ꯕ꯭ꯔꯦꯛ ꯕ꯭ꯔꯦꯛ ꯈꯔ ꯂꯧꯔꯒ ꯑꯃꯨꯛ ꯀꯣꯜ ꯇꯧꯋꯣ ꯍꯥꯏꯕꯅꯤꯀꯣ
ꯎꯝ ꯅꯪꯁꯦ ꯌꯥꯝ ꯌꯥꯝ ꯄꯥꯝꯃꯟꯕꯒꯤ ꯇꯦꯔꯦꯁ ꯂꯩ ꯊꯝꯃꯣ ꯇꯝꯃꯣ ꯕꯕꯥꯏ